ꯍꯜꯂꯣ ꯇꯥꯏ
ꯀꯩꯗꯧꯔꯝꯃꯤꯅꯣ
ꯊꯕꯛ ꯃꯐꯝꯗꯥ ꯐꯝꯃꯒꯥ ꯂꯩꯔꯤꯗꯥ ꯅꯪꯗꯤ
ꯑꯩꯁꯨ ꯋꯥꯛꯀꯤꯡ ꯆꯠꯂꯝꯃꯦ
ꯑꯩ ꯍꯧꯖꯤꯛꯕꯨ ꯋꯥꯛꯀꯤꯡ ꯆꯠꯄ ꯃꯇꯝꯂꯣ
ꯎꯝ
ꯑꯌꯥ ꯍꯥ ꯊꯨ ꯃꯥꯜꯂꯦꯍꯦ ꯉꯟ ꯃꯥꯜꯂꯦꯍꯦ
ꯉꯥꯟꯂꯤꯗꯥ
ꯅꯁꯥ ꯁꯦꯝꯗꯣꯛꯀꯦ ꯁꯤꯅꯦꯕꯀꯣ
ꯅꯠꯇꯦ
ꯑꯗꯨꯗꯤ ꯋꯥꯛꯀꯤꯡ ꯀꯃꯥꯏꯅꯣ ꯋꯥꯛꯀꯤꯡ ꯀꯅꯥ ꯀꯅꯥꯒꯥ ꯆꯠꯅ ꯂꯩꯔꯣ
ꯊꯟꯗꯥ
ꯅꯊꯟꯇꯥ ꯆꯠꯄ ꯅꯨꯡꯉꯥꯏꯕ꯭ꯔꯣ
ꯅꯨꯡꯉꯥꯏꯅ
ꯑꯩ ꯂꯥꯛꯀꯦ
ꯌꯥꯏꯗꯨꯁꯨ
ꯏꯕꯥ ꯏꯕꯥꯅꯤ ꯆꯥꯠꯁꯦꯅ
ꯆꯠꯁꯦꯅ ꯂꯥꯛꯑꯣ
ꯅꯨꯡꯁꯤ ꯋꯥꯔꯤ ꯂꯤꯕꯤꯒꯦ
ꯅꯪ ꯂꯤꯕꯤꯒꯦ ꯍꯥꯏꯕ꯭ꯔꯥ ꯍꯥꯏꯕ
ꯀꯔꯤ ꯍꯥꯏꯕ
ꯅꯪ ꯂꯤꯕꯤꯒꯦ ꯍꯥꯏꯕ
ꯅꯨꯡꯁꯤ ꯋꯥꯔꯤ ꯂꯤꯕꯤꯒꯦꯕ
ꯍꯣꯏꯅꯦ ꯂꯥꯛꯑꯣꯅꯦ ꯑꯗꯨꯗꯤ ꯌꯥꯏꯅ
ꯆꯥꯛ ꯆꯥꯛ ꯑꯌꯨꯛꯇꯥ ꯆꯥꯛ ꯏꯟꯖꯪꯗꯤ ꯑꯃꯨꯛ ꯀꯔꯤ ꯀꯔꯤ ꯆꯥꯛ ꯏꯟꯖꯡ ꯆꯥꯕꯤꯔꯦ
ꯑꯥ ꯑꯃꯨꯛ ꯀꯥꯎ ꯑꯥ ꯁꯧꯒꯔꯤ ꯅꯪ ꯅꯪꯗꯤ
ꯑꯩꯗꯤ ꯆꯥꯗ꯭ꯔꯤꯗ ꯑꯌꯨꯛꯀꯤ ꯆꯥꯅꯤꯡꯗꯕ
ꯊꯦꯡꯉꯤꯍꯦ
ꯆꯥꯅꯤꯡꯗꯕ ꯍꯣꯔꯦꯟ ꯅꯨꯡꯗꯥꯡꯗ ꯆꯥꯒꯅꯤ ꯑ ꯆꯠꯄ ꯅꯨꯡꯉꯥꯏꯕ꯭ꯔꯣꯅꯦ ꯅꯊꯟꯗ
ꯅꯨꯡꯉꯥꯏꯔ
ꯅꯨꯡꯉꯥꯏꯔꯝꯃꯔꯣꯏꯗ
ꯅꯨꯡꯉꯥꯏꯌꯦ
ꯑꯩ ꯌꯥꯎꯗꯕꯒꯤ ꯅꯨꯡꯉꯥꯏꯔꯝꯂꯣꯏꯔ
ꯑꯩ ꯌꯥꯎꯔꯗꯤ ꯑꯩ ꯌꯥꯎꯔꯗꯤ ꯁꯤꯗꯥꯒꯤ ꯍꯦꯟꯅ ꯅꯨꯡꯉꯥꯏꯈ꯭ꯔꯅꯤꯅ
ꯍꯣꯏ ꯍꯧꯖꯤꯛ ꯂꯥꯛꯑꯣꯅꯦ ꯑꯈꯣꯏꯅꯤ ꯑꯥ ꯆꯠꯁꯦ
ꯋꯥꯛꯀꯤꯡ ꯅꯠꯇꯕꯤꯗꯥ ꯗꯦꯠꯗꯥ ꯑꯃꯨꯛ ꯆꯠꯂꯒꯥ ꯂꯩꯒꯅꯤꯉꯣ
ꯍꯥꯏꯔꯣꯏꯗꯥ
ꯋꯥꯛꯀꯤꯡ ꯋꯥꯛꯀꯤꯡꯅꯤ ꯍꯥꯏꯅ ꯃꯄꯥꯟꯗꯥ ꯊꯣꯛꯔꯒꯥ ꯗꯦꯇꯤꯡ ꯆꯠꯂꯒꯥ ꯂꯩꯔꯗꯤ ꯂꯣꯏꯔꯦ
ꯄꯥꯎꯗꯦ
ꯀꯅꯥ ꯀꯅꯥ ꯂꯩꯕꯒꯦ ꯅꯪꯗꯤ
ꯃꯤ ꯃꯌꯥꯝ ꯂꯩꯅ ꯊꯕꯛ ꯃꯐꯝꯗ ꯂꯩꯕꯒꯤ
ꯑꯣ
ꯃꯤ ꯃꯔꯤ ꯃꯉꯥ ꯂꯩꯗ
ꯅꯨꯡꯉꯥꯏꯔꯣꯅꯦ
ꯃꯤ ꯂꯥꯛꯇ꯭ꯔꯗꯤ ꯐ꯭ꯔꯤ ꯑꯣꯏꯕꯒꯤ ꯑꯗꯨꯝꯥꯏꯁ ꯀꯣꯜ ꯇꯧꯒꯦ ꯍꯥꯏꯅ ꯐꯣꯜ ꯇꯧꯔꯛꯑꯣ ꯍꯥꯏꯅ
ꯅꯣꯡ ꯆꯨꯕ꯭ꯔꯥ
ꯆꯨꯗꯦꯗ
ꯆꯨꯗꯦ
ꯍꯣꯏ
ꯀꯣ
ꯎ ꯅꯣꯏꯔꯣꯝꯗ ꯆꯨꯕ꯭ꯔꯣꯅꯦ
ꯉꯁꯥꯏ ꯆꯨꯕꯅꯦ ꯍꯧꯗꯤꯗꯤ ꯆꯨꯗ꯭ꯔꯦ
ꯍ ꯅꯣꯡ ꯆꯨꯕꯤꯔꯗꯤ ꯅꯨꯡꯉꯥꯏꯔꯔꯕꯅꯤꯅ ꯆꯠꯄ
ꯇꯥ ꯇꯅꯦ
ꯖꯤꯛ ꯎꯝ ꯇꯥꯏꯌꯦ
ꯈꯖꯤꯛ ꯈꯖꯤꯛ ꯈꯖꯤꯛꯛꯇꯪ ꯈꯖꯤꯛꯛꯇꯪ ꯆꯨꯄꯔꯅ꯭ꯔ ꯀꯟꯅ ꯆꯨꯄꯔꯣ
ꯈꯖꯤꯛꯇꯪ
ꯂꯨꯠꯊꯛꯄ ꯅꯨꯡꯉꯥꯏꯔꯝꯅꯤꯅ ꯑꯗꯨꯗꯤ
ꯍꯣꯏ
ꯅꯨꯡꯁꯥ ꯅꯨꯡꯁꯥꯁꯨ
ꯁꯥꯗꯦ
ꯑꯩꯈꯣꯏꯔꯣꯝꯗꯗꯤ ꯅꯨꯡꯁꯥ ꯁꯥꯕꯅ ꯂꯣꯏ ꯍꯨꯃꯥꯡ ꯊꯣꯛꯑꯒ ꯂꯩꯃꯤꯍꯦ
ꯐꯦꯟ ꯊꯥꯔꯨꯅ ꯑꯗꯨꯗꯤ
ꯐꯦꯟ ꯊꯥ ꯐꯦꯟꯁꯨ ꯊꯥꯔꯒ ꯂꯩꯗ ꯊꯕꯛꯛ ꯃꯐꯝꯗ ꯑꯣꯏꯕꯒꯤ ꯄꯣꯠ ꯁꯥꯕ
ꯑ
ꯍꯟ ꯊꯥꯁꯨ ꯀꯥꯟꯅ ꯑꯗꯦ
ꯂꯥꯏ ꯈꯨꯔꯨꯝꯃꯨꯅꯦ ꯅꯣꯡ ꯆꯨꯅꯕ
ꯉꯥꯏ ꯈꯔꯣ ꯃꯕꯣ ꯍꯥꯏꯕ
ꯍꯣꯏ ꯅꯣꯡ ꯆꯨꯅꯕ
ꯅꯪ ꯈꯨꯔꯨꯝꯕꯤꯌꯨ ꯅꯪ ꯂꯥꯏꯒꯤ ꯐꯣꯟ ꯅꯝꯕꯔ ꯄꯥꯏ ꯍꯥꯏꯅ
ꯏꯅꯥꯛꯇꯁꯨ ꯅꯣꯡꯆ ꯏꯟꯛꯇꯁꯨ ꯅꯣꯡ ꯆꯨꯍꯅꯤꯡꯉꯥꯏ ꯇꯧꯕꯤꯌꯣ
ꯍꯌꯦꯡ ꯇꯧꯕꯤꯒꯦꯀꯣ ꯉꯁꯤꯗꯤ ꯁꯪꯗ꯭ꯔꯦ
ꯈꯨꯁꯤ ꯁꯛꯗꯕ
ꯍꯣꯏ
ꯍꯌꯦꯡꯗꯤ ꯏꯊꯟꯗꯁꯨ ꯅꯤꯕ ꯌꯥꯏꯅ
ꯍꯌꯦꯡ ꯇꯧꯕꯤꯔꯒꯦ ꯑꯗꯨꯗꯤ
ꯉꯁꯤ ꯉꯁꯤ ꯅꯤꯕꯤꯌꯣ ꯍꯥꯏꯕꯅꯦ
ꯉꯁꯤꯗꯤ ꯁꯪꯗ꯭ꯔꯦ
ꯌꯥꯍꯥ ꯏ ꯁꯪꯗ꯭ꯔꯗꯤ ꯏꯄꯥꯏ ꯂꯩꯗꯦꯅ
ꯍꯣꯏ ꯑꯗꯨꯗꯨꯅꯦ ꯍꯌꯦꯡ ꯇꯧꯕꯤꯔꯒꯦ ꯍꯥꯏꯗꯣ
ꯇꯔꯤ ꯇꯧꯕꯅꯤ
ꯃꯊꯟꯇ ꯆꯠꯂꯒ ꯂꯩꯕꯁꯦ ꯅꯨꯡꯉꯥꯏꯇꯦꯕ
ꯌꯥꯝ ꯅꯨꯡꯉꯥꯏꯌꯦꯦ ꯂꯥꯡꯁꯨ ꯂꯥꯡꯗ꯭ꯔꯦ
ꯃꯤ ꯐꯠꯇꯕꯁꯤꯡꯅ ꯅꯪꯕꯨ ꯐꯔꯅꯦꯕꯣ
ꯐꯔꯣꯏꯏꯌꯦ ꯐꯥꯔꯣꯏꯏꯌꯦꯦ
ꯑꯩꯗꯤ ꯌꯥꯔꯔꯣꯏꯗ ꯅꯪ ꯑꯃꯨꯛ ꯐꯥꯈ꯭ꯔꯗꯤ
ꯅꯪ ꯐꯥꯎꯅꯦ ꯑꯗꯨꯗꯤ
ꯑꯩꯅ ꯐꯕꯗꯤ ꯌꯥꯏ ꯃꯤꯅ ꯐꯕꯗꯤ ꯌꯥꯗꯦꯕ
ꯃꯤꯅ ꯐꯥ ꯑ ꯔꯤꯉꯥꯏꯗꯅ ꯂꯥꯛꯑꯣꯅꯅꯦ
ꯃꯤꯅ ꯐꯥꯈ꯭ꯔꯦ ꯍꯥꯏꯕ ꯃꯈꯣꯟ ꯇꯥꯔꯦ ꯑꯩ ꯁꯨꯄꯔꯃꯦꯟꯒꯨꯝꯅ ꯂꯥꯛ
ꯍꯣꯏ ꯄꯥꯏꯔꯒꯂ
ꯎꯝ ꯅꯪꯕꯨ ꯅꯪꯕꯨ ꯀꯅꯥꯅ ꯀꯅꯥꯅ ꯗꯤ
ꯇꯥꯗꯅꯤ
ꯑ
ꯇꯔꯦꯥ
ꯎꯝ ꯇꯥꯏ
ꯃꯂꯥꯄ
ꯅ ꯃꯥꯟꯕꯤꯅꯤ ꯃꯥꯟꯕꯅꯤꯗ
ꯎꯃꯅꯕꯤ
ꯅꯪꯕꯨ ꯋꯥꯔꯤꯔꯤ ꯊꯔ ꯅꯪ ꯅꯪꯕꯨ ꯋꯥꯔꯤ ꯁꯥꯕꯒꯤ ꯏꯃꯥꯟꯅꯕꯤ ꯍꯥꯏꯗꯣꯈ꯭ꯔꯦ
ꯊꯥꯖꯗꯕ
ꯅꯨꯄꯥꯉ ꯇ ꯂꯩꯗ ꯀꯗ ꯍꯥꯏꯔꯤ ꯅꯨꯄꯤꯤ
ꯊꯥꯖꯗ꯭ꯔꯦ ꯊꯥꯖꯗ꯭ꯔꯦ
ꯅꯪ ꯊꯥꯖꯗ꯭ꯔꯗꯤ ꯑꯩꯗꯤ ꯅꯪꯕꯨ ꯊꯥꯖꯩ ꯑ
ꯊꯖꯗꯨꯔ ꯅꯪꯕꯨꯣ ꯀꯥꯡ ꯂꯩꯕ꯭ꯔꯣꯅꯦ ꯅꯣꯏꯗꯨꯁꯨ
ꯍꯥꯥ
ꯀꯥꯡ ꯀꯥꯡ
ꯀꯔꯤ ꯂꯩꯇꯦꯕ
ꯀꯥꯡ ꯂꯩꯕ꯭ꯔꯣ ꯅꯣꯏꯗꯁꯨ
ꯀꯥꯡ
ꯍꯣꯏ
ꯀꯥꯡ ꯍꯥꯏꯗꯤ ꯃꯣꯁꯀꯤꯇꯣ ꯍꯥꯏꯕ꯭ꯔꯥ
ꯑ ꯍꯣꯏ ꯍꯣꯏ ꯍꯣꯏ
ꯑꯣ
ꯎ
ꯀꯥꯡꯗꯤ ꯃꯐꯝ ꯈꯨꯗꯤꯡꯗ ꯂꯩꯔꯕꯅꯤꯅ
ꯌꯦ ꯌꯥꯝ꯭ꯔꯥꯅꯣꯣꯏꯗ
ꯌꯥꯝꯗ꯭ꯔꯦꯗ ꯊꯕꯛ ꯃꯐꯝꯗꯗꯤ ꯂꯩꯇꯦꯗ
ꯑꯣ
ꯅꯪꯗꯤ ꯀꯥꯡ ꯃꯔꯛꯇ ꯆꯥꯠꯂꯒ ꯂꯩꯕ꯭ꯔꯅꯦ ꯑꯗꯨꯗꯤ
ꯀꯥꯡꯒ ꯋꯥꯀꯤꯡ ꯆꯠꯂꯝꯃꯤꯅꯦ ꯑꯩꯗꯤ
ꯀꯥꯡꯈꯣꯏꯕꯨ ꯅꯪꯅ ꯈꯣꯝꯃꯤꯔꯣꯕ
ꯑꯩꯅ ꯈꯣꯝꯕꯅꯦ ꯋꯥꯀꯤꯡ ꯆꯠꯁꯦ ꯋꯥꯀꯤꯡ ꯆꯠꯁꯦ ꯍꯥꯏꯅ ꯈꯣꯝꯕꯅꯦ
ꯑꯗꯨꯗꯤ ꯅꯊꯟ ꯅꯊꯟꯇ ꯅꯠꯇꯦꯅ
ꯍꯣꯏ
ꯅꯨꯡꯉꯥꯢꯇꯦꯍꯦ
ꯏ ꯄꯤꯒꯦ ꯆꯠꯁꯦ ꯍꯥꯏꯅ ꯈꯣꯝꯕꯅꯦꯕ ꯏ ꯊꯛꯅꯤꯡꯉꯗꯤ ꯆꯠꯁꯦ ꯍꯥꯏꯔꯒ
ꯑꯣ ꯅꯪꯁꯦ ꯅꯪ ꯅꯪꯒꯤ ꯈꯣꯟꯁꯦ ꯂꯣꯛ ꯂꯣꯛ ꯈꯨꯕ ꯃꯈꯣꯟ
ꯅꯠꯇꯦ ꯃꯍꯧꯁꯥꯅꯤ ꯃꯍꯧꯁꯥ
ꯃꯍꯧꯁꯥꯔꯥ
ꯃꯍꯧꯁꯥꯅꯦ
ꯇꯨꯅꯤꯕ ꯁꯤꯒꯨꯝꯕ ꯐꯖꯔꯕ ꯃꯈꯣꯟꯁꯦ
ꯉꯥꯎꯒꯦ ꯇꯧꯋꯦꯕ
ꯍꯧꯖꯤꯛꯐꯥꯎ ꯉꯥꯎꯗ꯭ꯔꯕꯣ
ꯑꯌꯥ
ꯉꯥꯎꯔꯣꯍꯦ
ꯍꯥꯢꯖꯤꯜꯂꯣ ꯈꯨꯕꯒꯤ ꯃꯈꯣꯟꯗ ꯍꯥꯏꯔꯒ ꯅꯪꯒꯤ ꯑꯁꯦꯡꯕ ꯃꯈꯣꯟꯅꯤ ꯍꯥꯏꯕꯒꯤ ꯑꯩꯗꯤ ꯉꯥꯎꯈ꯭ꯔꯦ ꯇꯨꯝꯕ ꯆꯥꯕ ꯈꯪꯗ꯭ꯔꯦꯍꯦ ꯏꯁꯩ ꯑꯣꯏꯅ ꯁꯛꯑꯣ ꯑꯥ ꯏꯁꯩ ꯑꯣꯏꯅ ꯁꯛꯄꯤꯒꯅꯤꯀꯣ
ꯏꯁꯩ ꯁꯛꯄꯩ ꯈꯪꯗꯦ
ꯈꯪꯔꯝꯅꯤꯅ ꯃꯅꯤꯄꯨꯔꯤꯒꯤ ꯇꯝꯕꯅꯤꯗ
ꯑꯁꯦꯡꯕꯒꯤ ꯈꯪꯖꯔꯦ
ꯃꯅꯤꯄꯨꯔꯒꯤ ꯃꯤ ꯑꯣꯏꯔꯒ ꯀꯔꯤꯒꯤ ꯃꯅꯤꯄꯨꯔ ꯏꯁꯩ ꯈꯪꯉꯔꯣꯏꯗ꯭ꯔꯣ
ꯅꯪ ꯈꯪꯉꯗꯤ ꯁꯥꯛꯑꯣꯅꯦ
ꯏꯝꯐꯥꯜꯗ ꯑꯩꯒꯤ ꯊꯋꯥꯏ ꯂꯩꯍꯧꯔꯦ
ꯑꯇꯩꯗꯤ
ꯑꯩꯗꯤ ꯈꯪꯗ꯭ꯔꯦꯍꯦ
ꯍꯌꯦꯡꯗꯣ ꯁꯥꯕꯠ ꯆꯠꯀꯦꯔꯣ
ꯍꯣꯏ ꯅꯨꯡꯇꯤꯒꯤ ꯆꯠꯀꯅꯤꯗ
ꯄꯨꯡ ꯀꯌꯥꯗ
ꯄꯨꯡ ꯇꯔꯥꯗꯒꯤ ꯄꯨꯡ ꯑꯦꯠ ꯐꯥꯎ
ꯍꯜꯂꯛꯄꯗꯤ
ꯍꯜꯂꯛꯄ ꯑꯦꯠꯇ ꯍꯜꯂꯛꯄꯅꯤ
ꯊꯦꯡꯉꯦꯍꯦ
ꯃꯣꯔꯅꯤꯡ ꯇꯦꯟꯗ ꯍꯧꯔꯒ ꯅꯨꯡꯗꯥꯡ ꯑꯦꯠꯗ ꯂꯣꯏꯕ
ꯌꯥꯏꯗ ꯂꯧꯁꯤꯟꯕ ꯉꯝꯗꯕ
ꯇꯦꯟ ꯑꯥꯔꯁ ꯁꯨꯔꯦꯅ ꯇꯦꯟ ꯑꯥꯔꯁ
ꯎꯝ ꯅꯣꯏꯅ ꯄꯟꯅꯤ ꯅꯣꯑ ꯅꯣꯏ ꯃꯔꯨꯞꯁꯤꯡꯗꯤ
ꯎꯝ
ꯅꯣꯏ ꯃꯔꯨꯞꯁꯤꯡꯗꯤ
ꯑꯩꯈꯣꯏ ꯃꯔꯨꯞꯁꯤꯡꯗꯤ ꯃꯈꯣꯏꯗꯤ ꯄꯨꯡ ꯑꯅꯤꯗ ꯂꯥꯛꯄꯒꯤ ꯃꯈꯣꯏꯗꯤ ꯄꯨꯡ ꯕꯥꯔꯣ ꯑꯃ ꯑꯗꯨꯋꯥꯏꯗ ꯆꯠꯅꯤ
ꯌꯥꯝ ꯊꯦꯡꯉꯤꯅꯦ
ꯎꯝ ꯍꯧꯖꯤꯛ ꯑꯌꯨꯛꯇ ꯄꯨꯡ ꯃꯉꯥ ꯇꯔꯨꯛ ꯑꯗꯨꯋꯥꯏꯗ ꯂꯥꯛꯄ ꯈꯣꯏꯗꯤ ꯆꯠꯈ꯭ꯔꯦ ꯑꯃꯨꯛ
ꯇꯨꯝꯕ ꯃ ꯇꯨꯝꯕ ꯃꯇꯝ ꯂꯩꯇ꯭ꯔꯦꯅꯦ ꯑꯗꯨꯗꯤ
ꯇꯨꯝꯕ ꯃꯇꯝ ꯀꯔꯤꯒꯤ ꯂꯩꯔꯣꯏ
ꯄꯩꯁꯥ ꯐꯪꯉꯗꯤ ꯌꯥꯔꯦꯗꯅ